ꯑ ꯄꯥꯏꯌꯦ ꯅꯨꯡꯉꯥꯏꯔꯤꯕ꯭ꯔꯥ
ꯍꯣꯏ ꯅꯨꯡꯉꯥꯏꯔꯤ
ꯑꯗꯣ ꯍꯥꯥ
ꯅꯣꯏꯗꯤ ꯁꯥꯗ꯭ꯔꯣ
ꯁꯩꯗꯥ ꯑꯗꯨ ꯁꯥꯔꯗꯤ ꯑꯩꯈꯣꯏꯗ ꯀꯣꯏꯔꯛꯑꯣꯅ ꯑꯥꯏꯁ ꯀ꯭ꯔꯤꯝ ꯄꯩꯔꯒ ꯑ
ꯑꯁ ꯑꯁ ꯆꯠꯊꯣꯛꯄ ꯇꯟꯕꯗꯣ ꯁꯥꯃꯟꯕꯒꯤ ꯆꯠꯊꯣꯛꯄ ꯇꯟꯕꯒꯤ ꯑꯁꯤ ꯎꯝ ꯎ ꯄꯥꯝꯕꯤꯒꯤ ꯃꯈꯥꯗꯅꯦ ꯅꯨꯡꯁꯤꯠ ꯐꯜ ꯈꯔ ꯂꯥꯛꯄꯗꯣ ꯑꯗꯣ ꯅꯨꯡꯁꯤꯠ ꯆꯥꯔꯒ ꯐꯝꯗꯅꯦ
ꯑꯣ ꯅꯨꯡꯉꯥꯏꯅ ꯑꯗꯣ ꯎꯝ ꯎ ꯄꯥꯝꯕꯤꯗꯣ ꯀꯩꯅꯣ ꯑꯣꯏꯔꯝꯅꯦ
ꯃꯦꯡꯒꯣ
ꯑ ꯃꯦꯡꯒꯣ ꯍꯩꯅꯥꯎ ꯑꯩ ꯒꯤ ꯄꯥꯝꯕꯤ ꯃꯅꯥꯛꯇ ꯃꯈꯥꯗ
ꯑꯣ ꯑꯗꯨꯗ ꯅꯨꯡꯁꯤꯠ ꯈꯔ ꯂꯥꯛ ꯑꯩꯏꯒꯤꯀꯣ ꯈꯔ ꯏꯪꯉꯦꯅ ꯐꯝꯕ ꯅꯠꯇ꯭ꯔꯗꯤ ꯑꯩ
ꯃꯅꯨꯡꯗꯗꯤ ꯐꯝꯕ ꯌꯥꯗ꯭ꯔꯦ ꯃꯄꯥꯟꯒ ꯊꯣꯛꯄꯁꯦ ꯅꯨꯡꯁꯥ ꯑꯩ
ꯊꯤꯟꯕ ꯐꯦ ꯑꯣ
ꯃꯄꯥꯟ ꯑꯗꯨꯝ ꯐꯝꯕ ꯐꯥꯎ ꯍꯨꯃꯥꯡ ꯊꯣꯛꯑꯦ
ꯑ ꯎꯝ ꯎꯝ
ꯅꯣꯏꯗꯗꯤ ꯏꯪ ꯅꯝꯒꯅꯤ ꯑꯩꯅ ꯅꯣꯏ ꯗꯨꯀꯥꯟ ꯃꯅꯥꯛꯇꯨꯗꯁꯨ ꯉꯁꯤꯁꯦ ꯌꯥꯔꯗꯤ ꯊ꯭ꯔꯦꯗꯤꯡ ꯇꯧꯕ ꯆꯠꯀꯦ ꯀꯣꯏꯕ ꯆꯠꯀꯦꯅ ꯈꯟꯕꯅꯦꯕ ꯑꯗꯨꯗ ꯕꯥꯔꯗꯦ ꯄꯥꯔꯇꯤ ꯂꯩꯕꯅꯤꯅ ꯎꯄꯥꯏ ꯂꯩꯇ꯭ꯔꯦ ꯆꯠꯇ꯭ꯔꯦ ꯑꯗꯣ ꯁꯪꯗꯗꯤꯗꯥꯒꯁꯦ ꯇꯧꯁꯤꯔꯥ ꯂꯥꯏꯔꯤꯛ ꯂꯥꯛꯇ꯭ꯔꯤ ꯎꯄꯥꯏ ꯂꯩꯇꯕꯀꯣ ꯅꯨꯡꯗꯥꯡꯗ
ꯎꯝ ꯇꯤꯚꯤ ꯃꯃꯥꯡꯗ ꯇꯧꯅ
ꯎꯝ ꯂꯥꯏ ꯏꯜ ꯂꯥꯛꯇ꯭ꯔꯦꯗꯤ ꯎꯄꯥꯏ ꯂꯩꯇꯦ ꯇꯧꯅꯤꯡꯗꯁꯨ ꯏꯁꯦꯁꯦꯜꯁꯨ ꯇꯧꯅꯤꯡꯉꯦ ꯍꯟꯗꯛꯁꯦ ꯄꯦꯗꯤ ꯀꯦꯌꯔꯁꯨ ꯇꯧꯅꯤꯡꯉꯦ ꯑꯩ ꯑꯩꯒꯤ ꯈꯣꯡꯁꯨ ꯌꯥꯝ ꯋꯥꯕ ꯁꯥꯏꯠ ꯑꯃ ꯂꯦꯞ ꯁꯤ ꯑꯣꯏ ꯑꯣꯏ ꯅꯥꯁꯤꯀꯣ ꯑꯩ ꯈꯣꯡꯁꯦ ꯑꯣꯏ ꯁꯥꯏꯠ ꯑꯣꯏꯅꯥꯒꯤ ꯁꯥꯏꯠꯁꯦ ꯑꯗꯣ ꯆꯠꯄꯁꯨ ꯋꯥꯏꯑꯦ ꯈꯨꯅꯤꯡ ꯍꯥꯏꯕ꯭ꯔꯥ ꯑꯗꯨꯁꯨ ꯅꯥꯕ ꯑꯗꯨꯗ ꯆꯠꯄꯁꯨ ꯅꯨꯡꯉꯥꯏꯇꯦ ꯈꯔ ꯄ꯭ꯔꯣꯕ꯭ꯂꯦꯝ ꯂꯩ ꯆꯠꯊꯣꯛ ꯆꯠꯁꯤꯟ ꯇꯧꯕ ꯈꯔ ꯋꯥꯕꯀꯣ ꯑꯩꯁꯦ
ꯍꯣꯏ ꯑꯗꯣ ꯑꯁ ꯅꯪꯒꯤ ꯅꯆꯥꯅꯨꯄꯤ ꯁꯤꯗ ꯂꯩꯕ ꯀꯥꯟꯁꯤꯗ ꯄꯥꯎꯅꯤꯡꯉ ꯂꯥꯛꯑꯣꯅ
ꯍꯣꯏ ꯃꯥ ꯅꯨꯡꯗꯥꯡꯗ ꯑꯌꯨꯛꯀꯥ ꯄꯥꯏꯕ ꯃꯇꯝꯗ ꯑꯩꯒꯤ ꯅꯥꯁꯦ ꯈꯔ ꯈꯔ ꯀꯜꯂꯦꯅꯀꯣ ꯋꯥ ꯑꯗ ꯈꯔ ꯄꯥꯏꯕ ꯍꯤꯗꯥꯛꯇꯤ ꯍꯧꯖꯤꯛ ꯄꯦꯟꯀꯤꯤꯂꯔꯒꯨꯝꯕꯗꯤ ꯆꯥꯕꯤꯕꯒꯤ ꯈꯔ ꯆꯠꯊꯣꯛꯄꯗꯣ ꯈꯔ ꯅꯨꯡꯉꯥꯏ ꯑꯗꯤ ꯑ ꯌꯨꯝꯗꯒꯤ ꯁꯤ ꯕꯖꯥꯔ ꯀꯥꯕ ꯐꯥꯎ ꯆꯠꯄꯁꯦ ꯋꯥ ꯌꯥꯝ ꯋꯥꯏ ꯄꯨꯡ ꯃꯈꯥꯏ ꯑꯦꯞ ꯄꯨꯡ ꯍꯣꯏ ꯃꯤꯅꯤꯠ ꯀꯨꯟꯒꯨꯝꯕ ꯆꯠꯂꯦꯅꯦ ꯑꯩ ꯆꯠꯄꯁꯦ
ꯀꯔꯤꯁꯨ ꯇꯧꯗ꯭ꯔꯤꯉꯩꯗꯗꯤ ꯃꯤꯅꯤꯠ ꯄꯨꯡ ꯃꯉꯥ ꯐꯥꯎ ꯐꯥꯗꯦꯕ ꯆꯠꯄꯗꯣ
ꯁꯦꯇꯤ ꯎꯄꯥꯏ ꯂꯩꯇ꯭ꯔꯦ
ꯑ ꯅꯆꯥꯅꯨꯄꯤ ꯂꯩꯔꯤꯉꯥꯏꯁꯤꯗ ꯍꯧꯖꯤꯛ ꯑ ꯃꯤ ꯀꯁꯇꯃꯔꯁꯨ ꯂꯩꯇꯦ ꯑꯗꯨ ꯃꯇꯝꯗꯨꯗ ꯂꯥꯛꯑꯣꯅ ꯂꯥꯛꯑꯗꯤ ꯃꯥꯅ ꯊꯣꯛ ꯊꯣꯛꯄ ꯇꯧꯁꯅꯨ ꯇꯀꯥ ꯃꯥꯁꯨꯁꯨ ꯃꯥꯒꯤ ꯈꯨꯠꯇꯨꯁꯨ ꯌꯥꯝ ꯍꯩꯕ ꯐ꯭ꯔꯕ ꯃꯥꯜꯂꯦ
ꯃꯣꯔꯤ ꯀ ꯑꯔ
ꯃꯑꯣꯡꯗꯣ
ꯌꯨꯝꯕꯨꯒꯤ ꯅꯨꯄꯥꯗꯣ ꯃꯣꯏ ꯑꯉꯥꯡ ꯀꯩꯅꯣ ꯂꯧꯕ ꯂꯥꯛꯄꯗ ꯎꯔꯗꯤꯅ ꯑꯩ ꯅꯨꯡꯉꯥꯏꯇꯕ
ꯑ ꯑꯗꯨ ꯅꯨꯄꯥꯗꯨꯗꯤ ꯑ ꯑꯌꯨꯛ ꯉꯟꯇꯥꯅꯇ꯭ꯔ ꯎ ꯂꯩꯔꯔꯣꯏ ꯑꯗꯨꯒ ꯑ ꯅꯨꯡ ꯅꯨꯡꯊꯤꯟ ꯨꯃꯝꯕꯗ ꯑꯗꯨꯝ ꯂꯥꯛꯈ꯭ꯔꯒꯅꯤ ꯑꯗꯨ ꯃꯥꯅ ꯁ꯭ꯀꯨꯜꯁꯨ ꯑꯃꯨꯛꯀ ꯂꯧꯕ ꯆꯠꯂꯦꯅ ꯑꯗꯨ ꯑꯣꯏꯕꯒꯤ ꯑꯗꯣ ꯐꯔꯛ ꯇꯥꯕ ꯀꯥꯟꯗ ꯑꯗꯨꯝ ꯃꯥꯒ ꯀꯨꯝꯃꯤꯅꯔꯁꯨ ꯌꯥ ꯍꯥꯏꯅ ꯃꯥꯒ ꯀꯨꯝꯃꯤꯟꯅꯔꯒ ꯃꯗꯨ ꯅꯨꯄꯥꯗꯣ ꯂꯩꯔꯗꯤ ꯑꯩꯒꯤ ꯗꯨꯀꯥꯟꯗ ꯑꯗꯨꯝ ꯐꯃꯣ ꯑꯗꯣ ꯃꯥ ꯆꯈ꯭ꯔꯗꯤ ꯑꯗꯣ ꯑꯗꯨꯝ ꯌꯦꯡ ꯁꯤꯡꯗꯣ ꯇꯧꯔꯒ ꯑꯃꯨꯛꯀ ꯆꯠꯄ ꯌꯥꯔꯦꯅ
ꯎꯝ ꯍꯌꯦꯡ ꯂꯥꯛꯄ ꯂꯥꯛꯁꯤꯔꯥ ꯈꯪꯗꯦ ꯑꯩꯁꯦ ꯃꯗꯤꯁꯇ ꯌꯥꯝ ꯄꯥꯝꯒ
ꯑ ꯍꯌꯦꯡ ꯍꯌꯦꯡꯗꯤ ꯃꯣꯏꯁꯦ ꯃꯈꯥꯗ ꯂꯣꯏ ꯆꯠꯈ꯭ꯔꯅꯤ ꯕꯥꯛ ꯉꯁꯤꯅꯀꯣ ꯑꯗꯨ ꯑꯣꯏꯔꯗꯤ ꯃꯥꯗ ꯂꯥꯣꯏ
ꯑꯅ ꯀꯩꯅꯣꯗꯁꯨ ꯏꯅꯃ ꯃꯅꯥ ꯇꯁꯨ ꯆꯠꯁꯤꯔꯥꯅ ꯈꯟꯕꯅꯦ ꯑꯗꯨꯗꯣ ꯏꯅꯝꯃ ꯃꯅꯥꯛꯇ ꯃꯤ ꯌꯥꯝꯅꯗꯤ ꯍꯥꯏꯅ ꯑꯃꯨꯛꯀ ꯇꯣꯛ ꯄ
ꯅꯃꯗꯁꯨ ꯍꯧꯖꯤ ꯀꯝ ꯎꯝ ꯃꯤ ꯀꯌꯥ ꯂꯥꯛꯇꯕꯅꯦ ꯍꯧꯖꯤꯛ ꯉꯔꯥꯡꯗꯨ ꯃꯤ ꯑꯃꯈꯛꯇ ꯑꯗꯨꯝ ꯑꯃ ꯑꯅꯤ ꯈꯛꯇ ꯑꯣꯏꯔꯝꯃꯤ ꯑꯗꯨꯁꯨ ꯉꯟꯇꯥ ꯉꯟ ꯉꯟꯇꯥ ꯂꯥꯛꯄꯅꯤꯅ ꯑꯗꯨꯝ ꯉꯟꯇꯥ ꯂꯣꯏꯈ꯭ꯔꯕꯅꯤ
ꯑꯥ
ꯉꯟꯇꯥ ꯍꯥꯏꯕꯗꯤ ꯄꯨꯡ ꯇꯔꯥꯋꯥꯏꯒꯨꯝꯕꯗ ꯣ ꯇꯔ ꯑꯠꯇꯥ ꯃꯈꯈꯑꯗ ꯂ
ꯃꯤ ꯌꯥꯝ ꯂꯩꯔꯗꯤꯕꯨ ꯌꯥꯝ ꯋꯥꯕꯗꯀꯣ
ꯍꯧꯔꯒ ꯃꯤ ꯌꯥꯝ ꯂꯩꯔꯗꯤ ꯆꯥ ꯀꯩꯅꯣ ꯁꯦꯝꯦꯃ ꯔꯒ ꯃꯇꯝꯗꯣ ꯃꯥꯡꯍꯜꯂ ꯃꯥꯡꯍꯜꯂ ꯃꯥꯡꯍꯟꯕ ꯌꯥꯏꯅ
ꯍꯣꯏ ꯑꯗꯨꯏꯗꯤ ꯍꯣꯏ ꯑꯗꯨꯅꯤ ꯑꯗꯨ ꯃꯥ ꯁꯦꯕꯥ ꯇꯧꯔꯛꯄꯗꯨ ꯃꯤ ꯌꯥꯝꯔ꯭ꯗꯤ ꯃꯥꯁꯨ ꯄꯒꯅꯤ ꯑꯗꯨꯒꯤ
ꯑ ꯌꯥꯗꯦꯗ ꯍꯧꯖꯤꯛ ꯀꯥꯟꯗꯤ ꯑꯩ ꯇꯨꯝꯅꯤꯡꯈ꯭ꯔꯦ ꯍꯧꯖꯤꯛꯇꯤ
ꯗꯨꯀꯥꯟꯗ ꯑꯗꯨꯝ ꯃꯔꯛ ꯃꯔꯛꯇꯗꯤ ꯇꯨꯝꯃꯣ ꯑꯗꯨꯝ ꯆꯨꯝꯃ ꯑꯗꯨꯝ ꯊꯝꯃꯗꯤ ꯀꯁꯇꯝꯃꯦ ꯌꯥꯝ ꯂꯩꯔꯗꯤ ꯍꯣꯏ ꯑꯃꯔꯣꯝꯗ ꯈꯔ ꯅꯨꯡꯉꯥꯏꯒꯅꯤ ꯀꯁꯇꯃꯔ ꯂꯩꯇ꯭ꯔꯗꯤ ꯐꯝꯕꯁꯨ ꯌꯥꯝ ꯋꯥꯔꯝꯅꯤꯀꯣ
ꯑ ꯃꯣꯏ ꯑ ꯌꯥꯝ ꯂꯥꯛꯑꯗꯤ ꯑꯩꯒꯤꯁꯨ ꯊꯕꯛ ꯆꯤꯜꯂꯦꯗꯥ ꯑꯗꯨ ꯋꯥꯁꯨ ꯋꯥꯏꯗ ꯂꯥꯛꯇꯕꯅ ꯐꯥꯏ ꯑꯗꯨ ꯂꯧ ꯁꯨ ꯂꯧꯔꯣꯏꯗꯕ ꯈꯣꯏꯅ ꯑꯗꯨꯝ ꯍꯪꯅꯤꯡꯉꯥꯏ ꯂꯥꯛꯄꯗꯨꯅꯦ ꯇꯗ ꯑꯃꯨꯛꯀ ꯂꯧꯊꯣꯛꯂꯒ ꯌꯦꯡꯉꯦ ꯑꯃꯨꯛꯀ ꯑꯃ ꯂꯧꯊꯣꯛꯂꯒ ꯌꯦꯡꯉꯦ ꯂꯣꯏ ꯂꯥꯎꯊꯣꯛꯄꯤꯔꯒ ꯃꯣꯏꯗ ꯀꯔꯤꯁꯨꯨ ꯂꯥꯎꯗ ꯄꯤꯖꯥ ꯅꯪ ꯃꯟ ꯂꯥꯛꯀꯦ ꯀꯣꯦꯅꯦ ꯊꯝꯂꯝꯅꯤ ꯑ ꯑ ꯃꯥꯡꯗꯥꯪꯗꯗꯤ ꯎ ꯂꯇꯗꯤꯦ ꯂꯥꯎ ꯇ꯭ꯔꯣꯁꯨꯨ ꯌꯥꯏ ꯍꯥꯏꯥꯏ ꯎꯝ
ꯈꯔꯒ ꯃꯃꯟ ꯍꯪꯂꯥꯒ ꯃꯣꯏꯒꯤ ꯈꯔ ꯀꯩꯅꯣ ꯇꯧꯋꯦꯔꯗꯤ ꯂꯥꯎꯒꯅꯦ ꯑꯗꯨꯕꯨ ꯃꯣꯏꯒꯤꯗꯃꯛꯇ ꯈꯔ ꯀꯩꯅꯣ ꯇꯧꯔꯗꯤ ꯑꯃꯨꯛꯀ ꯁꯤꯗꯤ ꯈꯔꯥ ꯇꯥꯡꯉꯦ꯫ ꯁꯣꯔꯠ꯭ ꯀꯗꯅ ꯈꯔ ꯍꯧꯒꯕꯕꯨ ꯍꯗꯣ
ꯎꯝ
ꯃꯤ ꯑꯣꯏꯕꯁꯤꯗꯤ ꯑꯁꯤꯅꯤ
ꯑꯗꯨ ꯃꯃꯟꯗꯣ ꯍꯣꯡꯉꯗꯤ ꯀꯔꯤ ꯇꯧꯕꯒꯤꯔ ꯅꯣꯏꯒꯤ ꯅꯣꯏꯒꯤ ꯀꯔꯤ ꯇꯧꯕꯒꯤ ꯍꯣꯡꯕ꯭ꯔꯥ ꯃꯣꯏꯒꯤꯗꯤ ꯁꯨꯃꯥꯏꯅ ꯇꯥꯡꯉꯤꯅꯦ ꯅꯣꯏꯒꯤ ꯀ꯭ꯋꯥꯂꯤꯇꯤ ꯀꯃꯥꯏꯅ ꯇꯧꯕ꯭ꯔꯥ ꯍꯥꯏꯌꯦ ꯃꯤꯁꯤꯁꯨ ꯖꯥꯠ ꯍꯥꯠꯅꯦ
ꯍꯣꯏ ꯃꯤ ꯌꯥꯝ ꯆꯥꯠ ꯆꯥꯠ ꯂꯩ
ꯑꯥ ꯑꯗꯨ ꯃꯤ ꯑꯇꯣꯞꯄꯒꯤ ꯎ ꯗꯨꯀꯥꯟꯗ ꯁꯨꯃꯥꯏꯅ ꯇꯧꯋꯦ ꯑꯗꯨ ꯀꯔꯤ ꯇꯧꯕꯒꯤꯔꯥ ꯑꯗꯨ ꯑꯩꯅ ꯀꯃꯥꯏꯅ ꯈꯪꯒꯗꯧꯕꯅꯣꯕ ꯃꯣꯏꯗ ꯍꯪꯒꯗꯕꯀꯣ ꯃꯣꯏꯅ ꯇꯥꯡꯕ ꯅꯠꯇ꯭ꯔꯒ ꯃꯣꯏꯒꯤ ꯈꯪꯗꯕ ꯍꯣꯏꯗꯣ ꯃꯣꯏ ꯃꯁꯥꯒꯤ ꯗꯨꯀꯥꯟꯗꯨꯗ ꯍꯪꯗ꯭ꯔꯒ ꯑꯩꯉꯣꯟꯗ ꯍꯪꯉ ꯂꯩ ꯒꯌ꯭ꯥꯟ ꯇꯥꯗꯅꯥ ꯗꯤ ꯌꯥꯝ ꯇꯥꯔꯅ ꯌꯥꯝ ꯋꯥꯏ
ꯍꯣꯏ ꯑ ꯃꯥ ꯇ ꯏꯁ ꯃꯤ ꯀꯩꯅꯣ ꯑꯩꯈꯣꯏꯅ ꯀꯥꯁꯇꯃꯔ ꯕꯨ ꯇꯅꯤ ꯈꯔꯥ ꯐꯥꯎ ꯃꯇꯝꯁꯨ ꯂꯥꯏꯒꯅꯤꯀꯣ ꯑꯦ ꯇꯕ ꯋꯥꯔꯅꯤ
ꯑ ꯊꯨ ꯊꯨꯅ ꯇꯧꯋꯣ ꯍꯥꯏꯔꯅꯤ ꯑꯗꯨꯒ ꯁꯠ ꯁꯠ ꯁꯠ ꯁꯤ ꯃꯣꯏꯗꯤ ꯍꯥꯏꯗꯦ ꯑꯗꯨꯒ ꯍꯥꯟꯅ ꯂꯥꯛꯂꯝꯝꯕ ꯍꯣꯏꯗꯣ ꯑꯗꯨ ꯍꯣꯏꯗꯣ ꯊꯝꯅꯔꯝꯂ ꯃꯥ ꯑꯃꯣꯌꯁꯤ ꯆꯂꯦ ꯃꯈ ꯍꯥꯟꯅ ꯇꯧꯕꯤꯌꯣ ꯍꯥꯏꯔꯅꯤ ꯑꯗꯨ ꯇꯧꯕꯤꯗ꯭ꯔꯗꯤ ꯑꯩꯈꯣꯏꯒꯤ ꯃꯊꯛꯀꯤ ꯃꯤꯈꯣꯏꯗ ꯁꯨꯃꯥꯏꯅ ꯑ ꯋꯥ ꯋꯥꯝꯕꯗ
ꯎꯝ
ꯃꯤꯅꯥ ꯈꯔ ꯊꯣꯛꯨꯑꯣ ꯍꯥꯏꯔꯁꯨ ꯇꯞꯄꯦ ꯍꯥꯏꯕꯒꯨꯝꯕ
ꯑꯣ ꯑꯅꯤ ꯉ ꯏꯕ ꯤꯗ ꯃꯥꯥꯛꯇꯗꯤ ꯍꯥꯏꯕꯁꯦ
ꯑꯗꯨ ꯒꯨꯝꯕ ꯃꯇꯝꯗꯗꯤ ꯑꯁ ꯅꯣꯏꯃꯥꯁꯦꯟ ꯇꯧꯅꯔꯣ ꯍꯥꯏꯅ ꯊꯝꯅꯤꯡꯕꯅꯤ
ꯎꯝ ꯌꯥꯔꯗꯤ ꯃꯣꯔꯅꯤꯡ ꯀꯩꯅꯣꯗ ꯌꯥꯝꯃ ꯃꯅꯥꯛꯇ ꯊꯣꯛꯁꯦꯔꯥ ꯍꯥꯏꯅ ꯄꯨꯛꯅꯤꯡꯗꯤ ꯖꯠ ꯖꯥꯠ ꯇꯥ ꯑꯗꯨꯝ ꯊꯣꯛ ꯂꯩ
ꯍ ꯎꯝ ꯐꯣꯟ ꯇꯧꯔꯣꯅ ꯇꯧꯔꯒ ꯍꯪꯈꯔꯣ ꯅꯪ ꯁꯪꯕ꯭ꯔꯥ ꯁꯪꯗꯕ꯭ꯔꯥ ꯀꯃꯥꯏꯅ ꯇꯧ ꯕ꯭ꯔꯍꯦꯕꯗ ꯍꯧꯖꯤꯛ ꯀꯥꯟ ꯑ
ꯍ
ꯍꯧꯖꯤ ꯀ ꯃꯣꯔꯅꯤꯡꯔꯤ ꯇꯥꯎ ꯎ ꯍꯧꯖꯤꯛ ꯗꯤ ꯁꯪꯕ ꯃꯥꯜꯂꯦ ꯑꯗꯨꯅꯤ ꯅꯣꯡꯃꯅꯤꯗꯤ ꯃꯤ ꯂꯩꯇꯦ ꯑꯗꯨ ꯉꯁꯤꯅ ꯀꯔꯤ ꯇꯧꯒꯦꯔꯥꯣ ꯑꯩꯁꯨ ꯌꯨꯝꯗ ꯂꯩꯗꯕꯅꯤꯅ ꯃꯥꯒꯤ ꯑꯃꯅ ꯁꯪꯒꯗꯧꯕ ꯁꯪꯂꯣꯏꯗꯕ ꯑꯗꯨ ꯃꯇꯝꯗꯨꯁꯨ ꯈꯪꯗꯦꯕ
ꯍꯣꯏ ꯗꯗꯥꯗꯤ ꯃꯥꯁꯨ ꯀꯩꯅꯣꯗ ꯆꯠꯄ꯭ꯔꯥ ꯑꯣꯐꯤꯁ ꯄꯨ꯭ꯔꯥ ꯅꯠꯇ꯭ꯔꯒ
ꯍꯌꯦꯡꯁꯦ ꯂꯥꯎ ꯆꯠꯀꯦ ꯍꯥꯏꯅ ꯍꯥꯏꯕꯒꯨꯝ ꯇꯥꯏꯗ ꯃꯥꯒꯤ ꯂꯥꯎꯧꯕꯨꯛꯇꯨꯗ ꯑꯣ ꯆꯥꯛꯇ ꯊꯥꯗꯦ
ꯑꯁ ꯆꯨꯖꯥꯛ ꯆꯨꯖꯥꯛ ꯆꯥꯛ ꯀꯩꯅꯣ ꯆꯨꯖꯥꯛ ꯆꯍꯥꯎꯗꯣ
ꯎꯝ
ꯆꯥꯛꯍꯥꯎꯒꯤ ꯆꯨꯖꯥꯛ ꯑꯃ ꯂꯩꯗꯅ ꯅꯞꯄꯗ ꯆꯥꯠꯇꯣ ꯑꯗꯨꯁꯨ ꯊꯥꯔꯗꯤ ꯌꯥꯝ ꯍꯥꯎꯅꯤꯍ ꯑꯥꯗ ꯃꯇꯝ ꯅꯠꯇ꯭ꯔꯦꯀꯣ ꯑꯗꯣ
ꯈꯪꯗꯦ ꯑꯗꯨ ꯃꯥꯗꯤ ꯇꯧꯗꯕ ꯃꯥꯜꯂꯤꯦ ꯑꯗꯨꯒ ꯊꯥꯅꯤꯉꯥꯏꯁꯨ ꯃꯥ ꯋꯥꯈꯜ ꯊꯣꯛꯇꯕ ꯃꯥꯜꯂꯦ
ꯑꯥꯎ
ꯈꯪꯗꯦ ꯉꯁꯤ ꯂꯥꯛꯂꯒ ꯂꯩꯔꯗꯤ ꯅꯉꯣꯟꯗ ꯃꯔꯨ ꯂꯩꯕ꯭ꯔꯥ ꯅꯪꯒꯤ ꯆꯨꯖꯥꯛꯈꯣꯏꯒꯤ
ꯎ ꯃꯔꯨ ꯂꯩꯇ꯭ꯔꯦ ꯑꯩꯒꯤ ꯍꯤꯡꯈꯣꯣꯟ ꯐꯥꯎ
ꯑ
ꯩꯕ ꯏꯒꯣ ꯑꯣꯗꯨ ꯅꯨꯄꯤ ꯑꯃꯗꯤ ꯅꯍꯥꯟꯗ ꯗꯤ ꯑꯃꯔꯀ ꯂ ꯈꯥꯔꯣꯝ ꯋꯥꯞ ꯂꯩ ꯁꯥꯏꯗꯠꯇꯨꯗꯀꯣ ꯑꯩꯈꯣꯏꯒꯤ ꯔꯨꯝ ꯃꯈꯥꯒꯤꯗꯣ ꯑꯗꯨꯗꯤ ꯇꯈ
ꯅꯪꯁꯨ ꯅꯍꯥꯟꯗꯨꯣ ꯆꯥꯛ ꯑꯃꯨꯛꯀ ꯊꯥꯒꯅꯤ ꯍꯥꯏꯕ ꯅꯠꯇ꯭ꯔꯣ
ꯊꯥꯏ ꯈꯔ
ꯑꯗꯨ ꯐꯖꯅ ꯍꯧꯈ꯭ꯔꯕ꯭ꯔꯥ
ꯍꯥꯥ
ꯑ ꯕ ꯈ
ꯑꯣ ꯂꯧꯕ ꯌꯥꯅꯤꯌꯦ
ꯅꯅꯦ ꯑꯍꯥꯟꯕꯣꯏꯒꯤꯗꯤ ꯑꯍꯥꯟꯕꯗꯣ ꯄꯥꯥꯟꯝꯕꯤ ꯇ ꯑꯅꯔꯤ ꯏꯁꯄꯣꯔꯠꯇꯗ ꯎꯝ ꯗꯤꯁꯄꯣꯗ ꯃꯔꯨ ꯑꯁꯥꯡꯕ ꯍꯧꯖꯤꯛ ꯀ ꯑꯆꯕꯕ ꯁꯥꯕꯥꯠꯇ꯭ꯔ
ꯑ
ꯑꯦꯝ ꯑꯅꯤ ꯄꯁꯥ ꯄꯒ ꯌꯥꯝ ꯁꯕꯖꯗꯨꯁꯨ ꯂꯩꯦ